ꯅꯅꯥ ꯁꯤ ꯈꯔꯗꯤ ꯋꯥꯔꯤ ꯁꯥꯕ ꯃꯥꯜꯂꯦ
ꯁꯥꯗꯦ ꯃꯤ ꯈꯪꯗꯕꯗꯣ ꯑꯗꯨꯝ ꯐꯔꯦ ꯍꯥꯏꯒꯅꯤ ꯑꯩꯅ ꯁꯨꯡꯈꯪ ꯈꯪꯗꯕ ꯃꯤꯗꯣ ꯗꯥꯏꯔꯦꯛ ꯀꯣꯜ ꯇꯧꯔꯛꯀꯅꯦꯕꯀꯣ ꯑꯗꯣ ꯑꯩꯗꯤ ꯄꯥꯏꯈꯠꯇꯦꯕ ꯑꯗꯣ ꯌꯥꯝ ꯍꯥꯎꯅꯤꯡꯉꯦꯕ ꯈꯪꯅꯕ ꯃꯤ ꯍꯥꯏꯁꯨ ꯂꯩꯗꯅ ꯈꯪꯅꯕ ꯃꯤ ꯑꯣꯏꯔꯒꯁꯨ ꯎꯝ ꯍꯥꯟꯅ ꯑꯩꯈꯣꯏ ꯋꯥꯔꯤ ꯁꯥꯁꯦ ꯑꯗꯨ ꯇꯧꯁꯦ ꯍꯥꯏꯅꯩꯗꯅ ꯑꯗꯨ ꯇꯣꯄ ꯃꯤꯗꯤ ꯍꯥꯏꯅꯗ꯭ꯔꯒ ꯃꯤꯉꯣꯟꯗ ꯗꯥꯏꯔꯦꯛ ꯀꯣ ꯇꯧꯕꯗꯨꯗꯤ ꯊꯨꯅꯤꯡꯉꯤꯅꯦ
ꯑꯩꯈꯣꯏꯒꯤ ꯑꯩꯈꯣꯏꯒꯤ ꯒ꯭ꯔꯨꯞꯇꯀꯣ ꯑꯗꯨꯝ ꯅꯪ ꯑꯩꯅ ꯍꯥꯏꯕꯅꯤꯅ ꯑꯩꯈꯣꯏ ꯒ꯭ꯔꯨꯞꯇ ꯑꯉꯥꯡ ꯃꯆꯥ ꯑꯃ ꯂꯩꯔꯤꯅꯦ ꯆꯍꯤ ꯀꯨꯟ ꯁꯨꯗ꯭ꯔꯤꯕ
ꯎꯝ
ꯑꯁ ꯃꯤ ꯌꯦꯡꯉꯨꯗꯨꯗꯤ ꯀꯔꯤꯕ ꯍꯧꯖꯤꯛ ꯕꯔꯃꯥ ꯑꯩꯈꯣꯏꯒ ꯃꯤ ꯃꯥꯜꯂꯦꯕꯣ
ꯑ
ꯑꯝꯖꯅꯦ ꯑꯗꯨꯒ ꯑꯗꯨꯝ ꯁꯛꯇꯤ ꯐꯖꯩ
ꯑꯣ ꯍꯥꯏꯣ ꯍꯥꯏꯨ ꯃꯈꯥ ꯇꯥ ꯑꯗꯨꯁꯨ ꯑꯃꯨꯛ ꯀꯦꯜꯂꯕꯣ
ꯀꯦꯟ꯭ꯔ ꯁꯔ ꯀꯥꯏ ꯂꯩ ꯀꯦꯟ
ꯌꯥꯝ ꯀꯦꯟꯒꯜꯂꯦꯅꯦ ꯅꯨꯄꯥꯁꯦ ꯅꯨꯄꯤ ꯐꯖꯕ ꯎꯕ
ꯐꯖꯩꯗꯤ ꯐꯖꯩ ꯍꯥꯏꯌꯦ ꯑꯗꯨꯝ ꯀꯩꯅꯣ ꯐꯖꯕꯈꯣꯏꯗꯤ ꯐꯖꯩꯗꯅ ꯑꯩꯅ ꯍꯥꯏꯗ꯭ꯔꯁꯨ ꯑꯩꯅ ꯑꯩꯅ ꯍꯥꯏꯗ꯭ꯔꯁꯨ ꯃꯁꯥꯅ ꯐꯖꯔꯤ ꯑꯗꯨꯗꯤ ꯑꯩꯅ ꯍꯥꯏꯗ꯭ꯔꯁꯨ ꯆꯠ ꯃꯅꯦꯩꯌꯦ
ꯃꯅꯩ ꯃꯅꯩ ꯑꯗꯨ ꯀꯗꯧꯕ ꯅꯪ ꯋꯥꯔꯤ ꯁꯥꯟꯅꯕ ꯐꯪꯉꯦꯍꯥꯏꯕ꯭ꯔꯣ꯫
ꯋꯥꯔꯤꯅꯤꯁꯦ ꯁꯅꯥꯗꯦ
ꯑꯦ
ꯑꯩꯅ ꯁꯅꯥꯍꯣꯅ ꯑꯩꯈꯣꯏ ꯃꯔꯨꯞꯁꯤꯡꯕꯨ ꯈꯔ ꯄꯤꯔꯝꯕꯅꯤ
ꯎꯝ ꯅꯪ ꯁꯥꯟꯅꯕꯒꯤ ꯁꯥꯟꯅꯥꯎꯅ ꯄꯤꯕꯅꯤꯅꯦ
ꯑꯩ ꯁꯥꯟꯅꯗꯤ ꯁꯥꯟꯅꯩꯑꯕꯀꯣ ꯃꯔꯛ ꯈꯛꯇ ꯁꯥꯟꯅꯩꯕ ꯑꯩꯗꯣ ꯂꯥꯏꯔꯤꯛ ꯈꯔ ꯄꯥꯕꯒꯦ ꯀꯔꯤ ꯍꯥꯏꯁꯤꯔꯥ
ꯎꯝ
ꯁꯅꯥꯅꯤꯡꯉꯁꯨ ꯁꯥꯟꯅꯤꯡꯗ꯭ꯔ ꯑ ꯁꯥꯟꯅꯤꯡ ꯑꯥ ꯁꯥꯟꯅꯗ꯭ꯔꯥꯕ ꯍꯥꯏꯇꯥꯔꯦ꯫
ꯁꯦꯁ ꯃꯤꯗꯤ ꯌꯥꯝ ꯈꯥꯡꯉꯒ ꯂꯩꯕꯖꯥꯠꯅꯤ ꯁꯥꯟꯅꯅꯤꯡꯉꯁꯨ ꯁꯥꯟꯅꯗ꯭ꯔꯕ ꯀꯥꯏꯅ ꯑ
ꯑꯩ ꯃꯥ ꯈꯛꯇ ꯅꯠꯇꯦ ꯑꯩ ꯌꯥꯝ ꯋꯥꯔꯤ ꯁꯥꯟꯅꯅꯤꯡꯉꯦ ꯍꯥꯏꯕꯗꯤ ꯍꯧꯖꯤꯛꯀꯤ ꯃꯇꯝꯁꯦ ꯀꯩꯅꯣ ꯇꯧꯋꯤꯗꯅ ꯃꯇꯝ ꯐꯠꯇꯦꯗꯅ ꯑꯗꯣ ꯈꯔ ꯈꯔ ꯁꯥꯟꯅꯕꯗ ꯅꯨꯡꯉꯥꯏꯕ ꯐꯥꯎꯕꯗꯣ ꯀꯩ ꯍꯥꯏꯁꯤꯔꯥ ꯄꯥꯔꯁꯇꯨ ꯈꯔ ꯇꯣꯡꯈꯠꯂꯦꯕ ꯑꯗꯨꯗ ꯈꯔ ꯇꯣꯡꯈꯠꯍꯟꯅꯤꯡꯕ
ꯎꯝ ꯌꯥꯏ ꯌꯥꯏ ꯇꯧꯕꯤꯌꯨ ꯇꯧꯕꯤꯌꯨ
ꯑꯗꯨ ꯑꯣꯏꯔꯁꯨ ꯃꯇꯝ ꯐꯠꯇꯕꯅꯤꯅ
ꯇ ꯐꯠꯇꯕꯅꯤꯅ ꯑꯩꯗꯤ ꯉꯔꯥꯡꯗꯒꯤ ꯋꯥꯔꯤ ꯁꯨꯡꯁꯥꯟ ꯁꯥꯟꯅꯗꯕꯅꯤꯅꯦ
ꯁꯅꯥꯔꯝꯃꯣꯏꯅꯦ ꯅꯪꯗꯤ
ꯉꯔꯥꯡꯗꯣ ꯑꯩ ꯁꯥꯟꯅꯗꯦ
ꯑꯥ ꯋꯥꯔꯤ ꯁꯥꯟꯅꯗꯦ ꯁꯥꯟꯅꯗꯦ ꯍꯥꯏꯔꯒ ꯑꯩꯈꯣꯏ ꯖꯣꯀꯔ ꯕꯣꯏꯒ ꯐꯅꯤ ꯕꯣꯏꯗꯤ ꯐꯅꯤ ꯕꯣꯏꯌꯦ ꯅꯒꯕꯣꯏꯒꯤ ꯍꯧꯖꯤꯛ ꯀꯩꯅꯣꯝꯃ ꯃꯅꯕꯗꯗꯤ ꯁꯅꯥꯏ ꯍꯥꯏꯗꯅ
ꯑꯩ ꯆꯤ ꯅꯪꯒꯤ ꯀꯩꯅꯣꯗꯨꯗꯤ ꯅꯈꯣꯜ ꯃꯥꯟꯅꯕ ꯅꯨꯄꯥꯗꯨꯃꯗꯤ ꯅꯣꯔꯃꯦꯜꯗ ꯑꯗꯨꯝ ꯋꯥꯔꯤ ꯁꯥꯥꯎꯕꯗꯣ꯫ ꯋꯥꯔꯤ ꯁꯥꯔꯛꯑꯦꯅ ꯃꯥꯗꯤ ꯑꯗꯣ ꯑꯩꯅ ꯀꯃꯥꯏꯅ ꯄꯥꯏꯈꯠꯄꯤꯔꯣꯏ
ꯃꯦꯗꯤ ꯃꯤ
ꯑꯩꯁꯨ ꯁꯪꯖ꯭ꯔꯒꯗꯤ ꯑꯩꯅ ꯁꯪꯗ꯭ꯔꯒꯗꯤ ꯑꯗꯨꯝ ꯊꯝꯃꯦ ꯍꯣꯏ ꯑꯩꯅ ꯈꯔ ꯐ꯭ꯔꯤ ꯑꯣꯏꯔꯗꯤ ꯃꯥꯁꯨ ꯑꯗꯨꯝ ꯍꯥꯏꯗꯤ ꯀꯔꯤ ꯀꯔꯤ ꯋꯥꯔꯤꯔ ꯑꯗꯨꯝ ꯁꯥꯔꯒꯦ
ꯎꯝ
ꯍꯥꯏꯗꯤ ꯈꯪꯅꯕ ꯃꯁꯦꯟꯅꯤꯅ ꯇꯧꯔꯛꯁꯨ ꯄꯥꯏꯈꯠꯇ꯭ꯔꯗꯤ ꯅꯨꯡꯉꯥꯏꯔꯣꯏꯅꯦ꯫
ꯑꯩꯁꯨ ꯅꯍꯥꯟ ꯅꯪꯕꯨ ꯑ ꯉꯔꯥꯡ ꯅꯪꯅ ꯀꯩꯅꯣꯃ ꯇꯧꯋꯤꯗꯅ ꯅꯪꯅꯥꯎꯔꯤ ꯁꯥꯎꯔ ꯂꯩꯗꯅ
ꯎꯝ
ꯃꯗꯨꯒꯤ ꯃꯔꯝꯗ ꯑꯩꯁꯨ ꯅꯪ ꯋꯥꯍꯥꯡꯗꯤ ꯍꯥꯡꯉꯅꯤꯅꯦ
ꯎꯝ
ꯑꯗꯨꯕꯨ ꯑꯩꯗꯤ ꯃꯥꯏꯅ ꯍꯥꯡꯗꯦꯗ ꯑꯗꯨꯗꯤ ꯃꯥꯒꯤꯗꯨꯗꯤ ꯀꯩꯅꯣ ꯇꯧꯃꯜꯂꯦꯕ
ꯃꯥꯏꯗꯨꯗꯤ ꯍꯦꯟꯃꯟꯕꯒꯤꯅꯅ ꯅꯪꯅ ꯍꯪꯕꯗꯤ ꯀꯩ ꯍꯥꯏꯅꯤ ꯏꯕꯥꯅꯤꯗꯤ ꯍꯥꯟꯅ ꯈꯪꯅꯈ꯭ꯔꯦ ꯍꯥꯏꯕꯗꯤ ꯋꯥꯔꯤ ꯁꯥꯈ꯭ꯔꯦꯗꯅ ꯑꯩꯗꯤꯃꯥꯗꯨꯗꯤ ꯑꯝ ꯐꯥꯎ ꯋꯔꯤ ꯁꯥꯗꯕꯤꯗꯕ꯭ꯔꯥ ꯍꯥꯏꯗꯤ ꯑꯇꯣꯞꯄ ꯃꯤꯅꯦꯕ ꯑꯩꯅ ꯈꯪꯗꯕ ꯃꯤꯅꯦꯕ ꯃꯥꯅ ꯍꯥꯏꯗꯤ ꯑꯩꯈꯣꯏ ꯁꯨꯃꯥꯏꯅ ꯋꯥꯔꯤ ꯁꯥꯁꯦꯅ ꯍꯥꯏꯔꯛꯄꯅꯦꯕ
ꯑ
ꯑꯗꯨꯃꯥꯏꯅ ꯍꯥꯏꯔꯛ ꯑꯩꯅ ꯍꯣꯏ ꯍꯧꯖꯤꯛꯇꯤ ꯀꯩꯅꯣ ꯌꯥꯗꯦ ꯌꯥꯗꯦ ꯍꯣꯔꯦꯟ ꯑꯃꯨꯛ ꯌꯥꯔꯗꯤ ꯁꯥꯟꯅꯁꯦ ꯁꯨꯃꯥꯏꯅ ꯍꯥꯏꯕꯅꯦꯕ ꯑꯗꯨ ꯃꯇꯨꯡꯗ ꯃꯥꯅ ꯂꯨꯍꯣꯡꯉꯣꯕꯨ ꯍꯥꯏꯔ ꯂꯨꯍꯣꯡꯗ꯭ꯔꯤꯌꯦ ꯁꯨꯃꯥꯏꯅ ꯍꯥꯏꯕꯅꯦꯅ ꯎꯕꯗꯨꯅꯦꯀ ꯍ
ꯑꯗꯨꯒꯤꯗꯣ ꯑꯩ ꯒ꯭ꯌꯥꯟ ꯇꯥꯔꯦ
ꯇꯥꯔꯦꯀꯣ
ꯒ꯭ꯌꯥꯟ ꯇꯥꯔꯦ ꯃꯥꯒꯤꯗꯨꯗꯤ ꯀꯣꯛꯄꯤꯕ ꯌꯥꯕ ꯋꯥꯍꯩ ꯅꯠꯇꯦꯕꯀꯣ
ꯅꯠꯇꯦ ꯃꯥꯏ ꯈꯍꯪꯗ ꯑꯩꯗꯤ ꯅꯪꯅꯁꯨ ꯍꯣꯏ ꯍꯪꯕꯨꯗꯤ ꯍꯪꯉꯦꯕꯀꯣ ꯑꯩꯉꯣꯟꯗ ꯑꯗꯨ ꯑꯣꯏꯔꯒꯁꯨꯗꯤ ꯏꯕꯥꯅꯤꯗꯤ ꯍꯥꯟꯅ ꯋꯥꯔꯤꯗꯤ ꯁꯥꯈ꯭ꯔꯦꯗꯅ ꯃꯥꯗꯤ ꯄꯨꯔꯥ ꯑꯩꯅ ꯈꯪꯗꯕ ꯃꯤꯅꯤꯅ ꯈꯪꯗꯕ ꯃꯤ ꯑꯃ ꯑꯗꯨꯃ ꯍꯥꯏꯔꯛꯄꯗꯨꯗꯤ ꯅꯨꯡꯉꯥꯏꯇꯦꯕꯀꯣ
ꯎꯝ
ꯑ ꯗꯤꯕꯤꯅꯁꯨ ꯃꯥꯅ ꯎ ꯀꯩꯅꯣꯗꯣ ꯀꯟꯇꯦꯛꯇꯣ ꯁꯦꯌꯔ ꯇꯧ ꯍꯥꯏꯕꯒꯤ ꯑꯩ ꯇꯧꯗꯤ ꯇꯧꯈ꯭ꯔꯕꯅꯦꯕꯀꯣ ꯃꯥꯅ ꯋꯥꯔꯤ ꯁꯥꯕ꯭ꯔꯥ ꯈꯪꯗꯦ ꯑꯩꯉꯣꯟꯗ ꯀꯩꯅꯣ ꯕ꯭ꯂꯣꯛ ꯊꯝꯕꯤꯈ꯭ꯔꯣ ꯑꯗꯨ ꯅꯨꯄꯥꯗꯣ ꯍꯥꯏ ꯑꯩꯅ ꯊꯝꯈ꯭ꯔꯦꯅ ꯍꯥꯏꯔ ꯂꯣꯏꯔꯦ
ꯑꯆꯥꯥ ꯌꯥꯏ ꯌꯥꯏ
ꯃꯤ ꯐꯠꯇꯕ ꯈꯈꯣꯏꯁꯤꯡꯗꯨꯗꯤ ꯇꯧꯒꯗꯕꯅꯤ ꯊꯕꯛ ꯈꯔ
ꯌꯥꯝ ꯐ ꯑꯗꯨꯗꯤ ꯀꯩꯅꯣꯅꯦ ꯑꯈꯣꯏꯒꯤ ꯖꯥꯇꯤꯗꯤ ꯑꯣꯏꯗꯦꯕꯀꯣ ꯑꯗꯨꯒꯤꯅꯦꯕ ꯑꯩꯅ꯫ ꯑꯇꯣꯞꯄ ꯖꯥꯇꯤꯁꯦ ꯋꯥꯔꯤ ꯐꯥꯅꯤꯡꯗꯦꯕꯀꯣ ꯅꯪ ꯑꯃꯣꯟ ꯈꯤꯇꯪ ꯃꯥꯟꯅꯕ ꯅꯨꯄꯥꯗꯨꯁꯨ ꯃꯤ ꯑꯃ ꯍꯥꯏꯗꯤ ꯍꯥꯏꯌꯦꯕ ꯁꯤ ꯅꯨꯄꯥꯒ ꯋꯥꯔꯤ ꯁꯥꯎꯋꯅ ꯍꯥꯏꯕꯅꯦꯕ ꯑꯩꯉꯣꯟꯗ ꯑꯗꯨꯁꯨ ꯑꯩꯈꯣꯏꯒꯤ ꯍꯣꯏ ꯑꯗꯣ ꯑꯈꯣꯏꯒꯤꯗꯗꯤ ꯅꯠꯇꯦ ꯃꯥꯁꯨ ꯅꯍꯥꯟ ꯍꯥꯏꯕꯅꯦ ꯑꯗꯨꯗ ꯑꯩꯈꯣꯏꯒꯤ ꯀꯩꯅꯣ ꯅꯠꯇꯕꯅꯤꯅ ꯑꯩꯗꯣ ꯁꯥꯅꯤꯡꯗꯦ ꯍꯥꯏꯔꯒ ꯑꯇꯣꯞꯄꯅꯦꯕꯀꯣ ꯅꯣꯏ ꯅꯨꯄꯥꯗꯨꯁꯨ ꯋꯥꯔꯤ ꯅꯨꯡꯉꯥꯏꯕꯅꯦ ꯑꯇꯣꯞꯄ ꯀꯩꯅꯣꯅꯦꯅ ꯍꯥꯏ
ꯑꯩꯗꯤ ꯅꯨꯄꯤ ꯋꯥꯔꯤ ꯁꯥꯕ ꯅꯨꯡꯉꯥꯏꯕ ꯅꯨꯡꯉꯥꯏꯕ ꯊꯦꯡꯅꯔꯗꯤ ꯑ ꯃꯥꯒ ꯃꯥꯗꯨꯗ ꯑꯅꯤꯃꯛꯄꯨꯗ ꯇꯥꯏ ꯊꯥꯕꯤꯌꯦ ꯋꯥꯔꯤ ꯁꯥꯥꯅ
ꯑ ꯍꯥꯏꯅꯦ ꯍꯥꯏꯅꯦ
ꯅꯪꯒꯤꯁꯨ ꯅꯪꯒꯤꯁꯨ ꯊꯥꯕꯤꯕꯅꯦ ꯑꯗꯣ ꯅꯪꯅ ꯍꯧꯖꯤꯛꯇꯤ ꯍꯦꯟꯖꯤꯟꯈ꯭ꯔꯦ ꯅꯪꯅ ꯍꯦꯟꯖꯤꯟꯈ꯭ꯔꯦ ꯍꯧꯖꯤꯛꯇꯤ
ꯀꯔꯤ ꯍꯦꯟꯖꯤꯟꯕꯩꯅ
ꯅꯪꯅ ꯍꯦꯟꯖꯤꯟꯈ꯭ꯔꯦ ꯍꯧꯖꯤꯛꯇꯤ ꯑꯩ ꯈꯪꯗꯦꯀꯣ ꯑꯗꯨꯝ ꯍꯥꯏꯔ ꯑꯗꯨꯝ ꯂꯣꯏꯁꯤꯜꯂꯒꯦ ꯑꯗꯨ ꯃꯇꯥꯡꯗ
ꯅꯠꯇꯦ ꯀꯅꯥꯕꯨ ꯍꯦꯟꯖꯤꯟꯗ꯭ꯔꯕ
ꯀꯅꯥꯕꯨꯨꯝ ꯌꯦꯦꯟꯁꯤꯟꯅꯤꯅꯁꯥꯅ ꯍꯦꯟꯁꯤꯜꯂꯨꯗꯨꯗꯤ ꯑꯣ
ꯏ ꯃꯤꯔꯁꯤꯇ ꯃ ꯆꯥꯡꯒꯒꯣ
ꯎꯝ ꯑꯦ ꯍꯦꯟꯖꯤꯟꯗꯕ꯭ꯔꯥ ꯍꯥꯡꯉꯣ ꯍꯥ ꯍꯥꯏꯌꯣ
ꯀꯅꯥꯗꯔꯕ ꯑꯩꯅ ꯍꯦꯟꯖꯤꯟꯗꯣꯏꯁꯦ꯫
ꯅꯪ ꯅꯪ ꯈꯪꯒꯅꯤ ꯅꯪ ꯈꯥꯏꯌꯣ
ꯅ ꯍꯥꯏꯣꯅꯦ
ꯈꯪꯗ ꯃꯤꯗꯤ ꯑꯣꯐꯂꯥꯏꯟꯗꯁꯨ ꯋꯥꯔꯤ ꯋꯥꯔꯤ ꯁꯥꯟꯂꯦ
ꯑꯣꯐꯂꯥꯏꯟꯗ ꯋꯥꯔꯤ ꯁꯥꯟꯅꯕꯁꯦ ꯑꯗꯨ ꯅꯪꯒꯤ ꯃꯈꯣꯟ ꯃꯥꯟꯅꯕꯗꯨꯅꯦ ꯑꯣꯐꯂꯥꯏꯟꯗꯣ
ꯑ ꯑꯩꯒꯤ ꯃꯈꯣꯟ ꯃꯅꯥꯅꯕ ꯌꯥꯝ ꯁꯥꯅꯤꯡꯕ ꯖꯥꯠꯅꯤꯅꯦ
ꯀꯩ ꯇꯧꯒꯦ ꯅꯪꯒꯤ ꯇꯧꯔꯛꯅꯤꯡꯗꯕꯅꯤꯅ
ꯁꯥ ꯅꯪꯁꯦ ꯌꯥꯔꯕꯅꯤꯅꯦ ꯑꯩꯅ ꯀꯣꯏꯁꯦꯗꯤ ꯅꯠꯇ꯭ꯔꯣ꯫
ꯑꯣ ꯩꯅꯒꯣꯁꯤꯗꯤ ꯑꯔꯅꯤ ꯀꯥꯏ
ꯁꯪꯕ ꯃꯤꯗꯗꯤ ꯋꯥꯔꯤ ꯁꯥꯕꯅꯤꯗꯅ ꯅꯪꯗꯤ ꯂꯥꯏꯔꯤꯛ ꯄꯥꯕꯅꯤꯅ ꯑꯩꯅꯁꯨ ꯌꯥꯝ ꯍꯥꯏꯅꯤꯡꯗꯦꯕ ꯑꯦꯛꯖꯥꯝꯅ ꯅꯛꯄꯅꯤꯅ ꯑꯩ ꯅꯉꯣꯟꯗ ꯅꯣꯡ ꯅꯤꯅꯤ ꯅꯨꯃꯤꯠ ꯅꯤꯅꯤ ꯍꯨꯝꯅꯤ ꯁꯨꯔꯝꯃꯅꯤꯅ ꯋꯥꯔꯤ ꯁꯥꯠꯁꯦ ꯍꯥꯏꯗꯕ ꯅꯪ ꯑꯦꯛꯖꯝ ꯁꯅ ꯄꯅꯤꯅ ꯀꯨꯝ ꯅꯨꯡꯉꯥꯏꯇꯕ ꯑꯗꯨꯒꯤ ꯑꯩꯗꯣ ꯍꯥꯏꯔꯔꯣꯏꯒꯦ ꯍꯥꯏꯅ ꯑꯗꯨꯝ ꯇꯨꯃꯤꯟꯅ ꯂꯩꯕꯅꯤꯗ꯫
ꯌꯥꯏ ꯌꯥꯏ ꯀꯥꯏꯗꯦ
ꯑꯗꯨꯅꯤꯅ ꯂꯥꯏꯔꯤꯛ ꯑꯦꯛꯖꯥꯝ ꯂꯩꯔꯒ ꯑꯩꯅ ꯑꯗꯨꯝ ꯋꯥꯔꯤ ꯁꯥꯁꯤ ꯁꯥꯁꯤ ꯍꯧꯒꯗ꯭ꯔꯣ꯫
ꯃꯥꯅꯦ ꯃꯥꯅꯦ ꯃꯥꯅꯦ
ꯑꯩꯅ ꯋꯥꯔꯤ ꯁꯥꯁꯩ ꯍꯥꯏꯔ ꯁꯥꯁ ꯋꯥꯔꯤ ꯁꯥꯅꯤꯡꯗ꯭ꯔꯒ ꯂꯥꯏꯔꯤꯛ ꯄꯥꯔꯒ ꯂꯩꯔꯁꯨ ꯀꯅꯥ ꯈꯪ ꯁꯥꯅꯤꯡꯉꯗꯤ ꯅꯪꯒꯤ ꯃꯥꯡꯉꯤꯅꯦ
ꯀꯔꯤꯕꯥ ꯑꯥ ꯑꯣꯀꯦ ꯑꯣꯀꯦ
ꯀꯇꯗꯦ
ꯁꯥꯅꯤꯡꯉꯗꯤ ꯁꯥꯅꯤꯡꯉꯦ ꯍꯥꯏꯔꯁꯨ ꯀꯥꯏꯗꯦꯗ ꯑꯩꯁꯨ ꯂꯥꯏꯔꯤꯛ ꯄꯥꯅꯦꯗꯤ ꯄꯥꯅꯤꯔꯦ ꯄꯥꯔꯣꯏꯗꯤ ꯄꯥꯔꯣꯏ ꯍꯥꯏꯒꯅꯤꯗ꯫
ꯑꯦ ꯍꯥꯏꯅꯤꯡꯗꯦ ꯃꯥꯅꯁꯨ ꯀꯩꯁꯨ ꯍꯥꯏꯔꯛꯇ꯭ꯔꯣ ꯑꯩꯅ ꯑꯗꯨꯝ ꯍꯥꯏꯒꯗ꯭ꯔꯣ꯫ ꯅꯪꯅꯁꯨ ꯀꯔꯤꯁꯨ ꯍꯥꯏꯗꯕ ꯉꯝꯕ ꯅꯠꯇ꯭ꯔꯣ ꯑꯦꯁ ꯑꯗꯨꯃꯤꯅꯤꯗꯤ ꯍꯨꯃꯤꯁꯦꯅ ꯀꯩꯁꯨ ꯍꯥꯏꯕ ꯉꯝꯗ꯭ꯔꯦ ꯑꯇꯣꯞꯄ ꯅꯨꯄꯤ ꯋꯥꯔꯤ ꯁꯥꯔꯒ ꯑꯩꯅ ꯑꯩ ꯁꯥꯁꯤꯦ ꯋꯥꯔꯤ ꯁꯥꯁꯤꯅ ꯆꯦꯜꯂꯛꯀꯗ꯭ꯔꯣꯕ
ꯆꯦꯜꯂꯛꯇ꯭ꯔꯗꯤ ꯅꯪ ꯐꯪꯉꯦꯔꯣ ꯅꯪ ꯅꯪ ꯅ ꯑꯩ ꯑ ꯐꯥꯒꯤ ꯇꯧꯕꯅꯦ ꯑꯗꯨꯔꯁꯨ ꯅꯪꯒꯤ ꯃꯑꯣꯡꯗ ꯍꯥꯏꯔꯒꯦꯕ ꯆꯦꯜꯂꯛꯇ꯭ꯔꯗꯤ ꯅꯪ ꯐꯪꯒꯦꯔꯣ ꯍꯥ꯫
ꯌꯥ ꯐꯪꯗ꯭ꯔꯁꯨ
ꯌꯥꯝ ꯂꯣ ꯁꯥꯕꯗ ꯑꯩ ꯐꯪꯅꯤꯡꯗꯦꯅ
ꯑꯝ ꯑꯠꯁ ꯌꯥꯝ ꯌꯥꯝ ꯂꯨꯔꯕ ꯋꯥꯔꯤꯅꯤꯅꯦ ꯑꯩꯈꯣꯏꯒꯤꯁꯦ
ꯌꯥꯝ ꯂꯈ꯭ꯔꯕꯣ ꯌꯥꯝ ꯌꯥꯝ ꯂꯨꯔꯦ
ꯎꯝ ꯅꯪꯁꯦ ꯍꯣꯏꯗ ꯀꯥꯏꯗꯦꯗ
ꯍꯥꯏꯅꯤꯡꯉꯁꯨ ꯍꯥꯏꯕꯁꯨ ꯈꯪꯗꯦ ꯑꯩ ꯁꯦꯀꯗꯕ
ꯑꯗꯣ ꯅꯪ ꯑ ꯁꯤꯗ ꯀꯣꯏꯗꯤ ꯀꯣꯏꯔꯛꯀꯦꯅ ꯈꯟꯕ꯭ꯔꯣ ꯑꯁꯦꯡꯕꯒꯤ꯫
ꯎꯝ ꯈꯟꯕꯨꯗꯤ ꯈꯜꯂꯦ ꯑꯗꯨꯕꯨ ꯌꯦꯡꯕ ꯇꯥꯔꯦ
ꯀꯅꯥꯒ ꯅꯊꯣꯝꯗ
ꯑꯩꯁ ꯏꯇꯣꯝꯗꯗꯤ ꯉꯝꯃꯣꯏꯗ ꯑꯩ꯫
ꯑꯗꯨꯗꯤ ꯀꯅꯥꯒ
ꯑꯩ ꯃꯅꯕꯤꯅ ꯊ꯭ꯔꯁꯨꯨ ꯑꯩꯒꯤ ꯏꯆꯦꯒꯨꯝꯕ ꯅꯠꯇ꯭ꯔꯒ ꯃꯥꯅꯗꯤ ꯈꯔꯁꯨꯨꯂ ꯏꯕꯅꯦ
ꯅꯆꯦꯒꯗꯤ ꯀꯣꯏꯕ ꯅꯨꯡꯉꯥꯏꯔꯔꯣꯏꯍꯦ
ꯎꯝ ꯅꯨꯡꯉꯥꯏꯕꯨꯗꯤ ꯅꯨꯡꯉꯥꯏꯔꯣꯏ
ꯅꯪ ꯅꯨꯄꯥ ꯑꯇꯣꯞꯄ ꯊꯦꯡꯅꯕ ꯍꯥꯏꯕꯁꯤꯗꯤ ꯅꯆꯦꯒ ꯆꯠꯂꯗꯤ ꯑꯗꯨꯗꯤ ꯑꯐ ꯐꯠꯇꯕꯗꯨ ꯂꯣꯏꯅ ꯌꯥꯔꯣꯏꯅ꯫ ꯐꯠꯇꯕ ꯇꯧꯒꯅꯤ ꯌꯥꯝ ꯅꯠꯇꯦꯗ ꯑꯗꯨꯕꯨ
ꯈꯪꯉꯦꯗ ꯍꯣꯏ ꯎꯝ ꯅꯪꯒꯤꯅꯤ ꯍꯣꯏ ꯏꯆꯦꯃꯛꯄꯨꯗꯤ ꯆꯠꯂꯣꯏꯗ ꯏꯊꯟꯗꯕꯨꯗꯤ ꯑꯩ ꯆꯠꯄꯗꯤ ꯍꯩꯔꯣꯏꯕ ꯇꯜꯂꯦꯕ ꯂꯝꯕꯤ ꯂꯥꯞꯄꯅꯤꯅ ꯌꯥꯁꯨ ꯌꯥꯔꯛꯑꯣꯏꯕ ꯑꯗꯨꯒꯤ ꯃꯇꯝ ꯌꯧꯔꯒ ꯈꯪꯉꯅꯤ꯫
ꯎꯝ ꯍꯣꯏ ꯍꯣꯏ ꯀꯣꯏꯔꯛꯑꯣ ꯃꯤ ꯌꯥꯝ ꯂꯩꯌꯦ
ꯅꯪꯒꯤ ꯅꯪ ꯅꯪꯒꯤ
ꯅꯪꯒꯤ ꯃꯈꯣꯟ ꯃꯥꯟꯅꯕ ꯅꯨꯄꯥꯗꯨꯅ ꯀꯔꯤꯕ ꯑꯩ ꯀ ꯐꯩꯅ ꯍꯥꯏꯕꯗꯣ ꯑꯩꯅ ꯃꯥꯅ ꯍꯥꯏꯕꯗꯤ ꯈꯪꯕ꯭ꯔꯥ ꯄꯩꯁꯥ ꯄꯥꯏꯔꯛꯇꯁꯨ ꯌꯥꯏꯗꯒ ꯍꯥꯏ ꯈꯪꯕ꯭ꯔꯥ
ꯀꯔꯤꯕ
ꯄꯩꯁꯥ ꯄꯥꯏꯔꯛꯇꯕꯁꯨ ꯌꯥꯏꯗ ꯍꯥꯏꯕꯀꯣ ꯅꯪꯒꯤ ꯃꯈꯣꯟ ꯃꯥꯟꯅꯕ ꯅꯨ ꯅꯨꯄꯥꯗꯨꯅ ꯑꯩꯅ ꯑꯩ ꯄꯩꯁꯥ ꯑꯃꯐꯥꯎ ꯄꯥꯏꯗ꯭ꯔꯗꯤ ꯑꯩ ꯃꯄꯥꯟꯗ ꯇꯨꯝꯃꯣ ꯍꯥꯏꯕ꯭ꯔꯥꯅ ꯍꯥꯏꯕꯤꯕ
ꯑꯆꯥ ꯑꯗꯨꯒ ꯃꯥꯅ ꯀꯔꯤ ꯍꯥꯏꯔꯛꯄ
ꯑ ꯍꯣꯏ ꯃꯄꯥꯟꯗ ꯇꯨꯝꯃꯣꯏ
ꯍ
ꯁꯔꯣꯛꯇ ꯑꯗꯨꯨꯝ ꯋꯥꯔꯦꯅꯦ ꯑꯩꯕꯨ ꯁꯤꯠꯇꯕ ꯆꯥꯡꯗꯣ
ꯑꯗꯨꯗꯨ ꯅꯪ ꯁꯤꯗ ꯂꯥꯛꯑꯒ ꯑꯩ ꯑꯩꯕꯨ ꯇꯣꯉꯥꯟꯅ ꯊꯦꯡꯅꯔꯗꯤ ꯃꯣꯏꯗꯤ ꯁꯥꯎꯕꯅꯦꯍꯦ
ꯎ ꯅꯣꯏꯁꯦꯀꯣ ꯑꯩꯗꯤ ꯀꯣ ꯉꯥꯎꯋꯦ ꯎ ꯂꯛꯅꯅꯤꯡꯕ ꯌꯥꯝ ꯂꯛꯅꯅꯤꯡꯕ ꯃꯥꯜꯂꯦ ꯑꯗꯨꯣꯏꯁꯨꯀꯣ ꯑꯃ ꯁꯨꯀꯣ ꯑꯗꯨꯝ ꯅꯪꯒꯤ ꯄꯜꯂꯒ ꯑꯗꯨꯝ ꯂꯛꯅꯔ ꯂꯩꯒꯅꯤ
ꯑꯩꯒꯤ ꯄꯜꯂꯒ
ꯍ ꯑ ꯅꯪꯒꯤ ꯄꯜꯂꯒ ꯍꯥꯏꯕꯗꯤ ꯑꯁ ꯀꯩ ꯍꯥꯏꯒꯦꯔꯥ ꯈꯪꯗꯦ ꯑꯩꯁꯨ ꯒ꯭ꯌꯥꯟ ꯇꯥꯗꯦ ꯅꯪꯕꯨ ꯌꯥꯝ ꯄꯟꯕꯗꯤ ꯅꯠ ꯁꯤꯗ ꯑꯗꯨꯝ ꯐꯥꯒꯤ ꯇꯧꯕꯗꯀꯣ ꯎꯝ ꯀꯔꯤ ꯍꯥꯏꯅꯤ ꯅꯪ ꯅꯪꯉꯣꯟꯗ ꯄꯥꯝꯕꯗꯣ ꯑꯗꯨꯗꯣ ꯌꯥꯝ ꯍꯥꯏꯌꯦꯕꯀꯣꯈꯒꯤ ꯇꯧꯔꯒ
ꯅꯪꯉꯣꯟꯗ ꯄꯥꯝꯕꯗꯨꯣ ꯍꯥꯏꯕꯗꯤ ꯀꯩꯅꯣ ꯑꯩꯅ ꯅꯪꯉꯣꯟꯗ
ꯑꯩꯅ ꯑꯩꯅ ꯑꯩꯅ ꯑꯩꯅ ꯄꯥꯝꯃꯦꯌꯦꯦ ꯑꯗꯨꯃꯥꯏꯅ ꯐꯥꯒꯤ ꯇꯧꯔ ꯇꯧꯔꯒ ꯂꯩꯕꯅꯦ ꯑꯗꯣ ꯈꯪꯗꯦ ꯀꯩꯁꯨ ꯀꯥꯏꯗꯦ
ꯅꯪꯅ ꯑꯩꯕꯨ ꯄꯥꯝꯃꯦꯅ ꯍꯥꯏꯕꯀꯣ
ꯍꯣꯏ ꯍꯣꯏ
ꯑꯠꯆꯥꯥ ꯑꯗꯨ ꯅꯣꯏ ꯅꯪ ꯅꯪꯅ ꯀꯣꯏꯁꯟ ꯑꯃ ꯍꯥꯡꯕꯗ ꯃꯣꯏꯖꯨ ꯆꯤꯡꯅꯥꯏꯌꯦꯅ ꯍꯥꯏꯌꯦ ꯑꯗꯨꯒꯤꯅꯤꯗ ꯃꯣꯏꯅ ꯍꯥꯏꯕꯗꯣ ꯑꯩꯅ ꯀꯔꯤ ꯀꯔꯤ ꯇꯧꯕ꯭ꯔꯥ ꯀꯃꯥꯏꯅ ꯇꯧꯣ
ꯎꯝ ꯍꯪꯕ ꯌꯥꯏꯅꯥ ꯃꯤꯒꯤ ꯃꯔꯝ ꯑꯃ ꯈꯪꯅꯤꯡꯉ ꯈꯪꯅꯤꯡꯉꯒ ꯍꯪꯕꯗꯨ ꯀꯩꯁꯨ ꯑꯀꯥꯏꯕ ꯂꯩꯇꯕ꯭ꯔꯥ ꯈꯜꯂꯦ ꯍꯣꯏ ꯃꯤꯒꯤ ꯋꯥꯈꯜꯗꯗꯤ ꯈꯔ ꯂꯥꯟꯅꯗꯤ ꯎꯕ ꯌꯥꯏꯀꯣ
ꯎꯝ ꯂꯥꯟꯅ ꯎꯔꯝꯃꯣꯏꯗ ꯅꯪꯁꯨ
ꯏꯃꯥꯟꯅꯕꯤꯗꯨꯁꯨ ꯀꯔꯤ ꯀꯔꯤ ꯍꯥꯏꯕ꯭ꯔꯥ ꯃꯥꯅ ꯎꯝ ꯑꯩꯒ ꯍꯥꯟꯅ ꯋꯥꯔꯤ ꯁꯥꯏꯌꯦ ꯍꯥꯏꯕꯅꯤꯅ ꯅꯪꯒ ꯑꯃꯔꯛ ꯈꯇ ꯋꯥꯔꯤ ꯁꯥꯕ ꯅꯨꯄꯤꯗꯣ
ꯑꯗꯨꯗꯨ ꯀꯥꯎꯒ꯭ꯔꯦ ꯀꯩꯅꯣꯅ ꯂꯨꯅ ꯑꯗꯨꯁꯨ ꯀꯩꯅꯣꯃ ꯇꯧꯕ꯭ꯔꯣ ꯂꯣꯏꯁꯤꯟꯕ꯭ꯔꯣ ꯃꯤꯡꯗꯣ
ꯑ ꯑꯦꯜꯌꯟꯅ ꯂꯣꯏꯕꯅꯦ
ꯑꯦꯜ ꯅꯖꯨ ꯍꯧꯕꯀꯣ
ꯑꯥꯎ
ꯑꯠꯆꯥꯥ ꯑꯃꯈꯛ ꯋꯥꯔꯤ ꯁꯥꯟꯔ ꯀꯅꯥꯅ ꯑꯩ ꯈꯪꯅꯕ
ꯎ ꯎꯝ
ꯑꯩ ꯅꯝꯕꯔ ꯁꯦꯞ ꯇꯧꯗꯦ ꯅꯝꯕꯔ ꯁꯦꯞ ꯇꯧꯗꯦꯕꯗꯤ ꯑꯁ ꯃꯤꯗꯨ ꯌꯦꯡꯉꯣ ꯅꯦ ꯃꯤ ꯑꯦꯂꯤꯁ ꯇꯔꯥꯝꯅꯤ ꯋꯥꯔꯤ ꯁꯥꯔꯝꯅꯤ ꯋꯥꯔꯤ ꯁꯥꯕ ꯍꯥꯏꯕꯁꯤ ꯑꯃꯔꯛ ꯑꯅꯤꯔꯛ ꯁꯥꯕꯒꯁꯦ ꯌꯥꯝꯃꯦꯕ ꯌꯥꯝꯃꯦꯕ
ꯎꯝ
ꯑꯗꯨꯒꯤ ꯑꯩꯗꯣ ꯉꯥꯎꯈ꯭ꯔꯕ ꯍꯥꯏꯇꯥꯔꯦ
ꯑꯩꯗꯤ ꯍꯧꯖꯤꯛꯀꯥꯟ ꯋꯥꯔꯤꯗꯤ ꯁꯥꯗ꯭ꯔꯦ ꯑꯇꯣꯞꯄ ꯈꯪꯗꯕ ꯃꯤꯒ ꯑꯗꯨꯝ ꯈꯪꯕ ꯃꯤꯗꯨꯃꯛꯇ ꯑꯗꯨꯝ ꯅꯦ
ꯑꯆꯥ ꯅꯪꯒꯤꯖꯤꯗꯤ ꯈꯔ ꯏꯁꯇꯦꯕꯜ ꯑꯣꯏꯔꯦ ꯍꯥꯏ ꯏꯁꯇꯦꯕꯜ ꯑꯣꯏꯕ ꯍꯧꯔꯛꯏ ꯁꯤꯅꯤꯅꯦ ꯁꯤꯁ